ꯍꯩ ꯍ
ꯑꯩ ꯇꯧꯔꯛꯄ ꯌꯥꯝꯈ꯭ꯔꯝꯅꯦ
ꯑ ꯔꯤꯐ꯭ꯔꯦꯁꯁꯨ ꯈꯔ ꯈꯔ ꯇꯧꯔꯗꯤ ꯅꯨꯡꯉꯥꯏꯗꯧ ꯃꯥꯜꯂꯦ
ꯄꯨꯔꯞ ꯕꯦꯔꯥꯅꯤ ꯃꯥꯡꯈ꯭ꯔꯦ ꯑꯅꯤ
ꯑꯁ ꯃꯥꯡꯉꯅꯦ ꯄꯥꯃꯣꯌꯦ ꯎ ꯉꯁꯥꯏ ꯇꯣꯄꯤꯛꯇꯣ ꯀꯥꯏ ꯌꯧꯔꯒꯦ
ꯀꯔꯤꯅꯦ ꯅꯪ ꯒꯟꯖꯥꯒꯤꯅꯦꯅꯦ
ꯏꯟꯁꯥꯒꯤ ꯋꯥꯔꯤ ꯁꯥꯕꯗ ꯃꯇꯝ ꯈꯪꯍꯧꯗꯦ ꯍ ꯍ ꯍ ꯍ
ꯑꯗ ꯑꯁ ꯑꯗꯨ ꯅꯨꯃꯤꯠꯇ ꯑꯗꯨꯝ ꯇꯧꯋꯦꯕ ꯑꯩꯈꯣꯏ ꯃꯅꯥ ꯃꯁꯥ ꯇꯣꯉꯥꯟ ꯇꯣꯉꯥꯟꯅ ꯇꯧꯋꯦꯕꯀꯣ
ꯎꯝ
ꯇꯣꯡꯉꯥꯟ ꯇꯉꯥꯟ ꯇꯧꯋꯦ ꯑꯁ
ꯅꯦ ꯇꯧꯗꯕꯥ ꯃꯥꯜꯂꯒ
ꯑꯍꯦ ꯑꯩꯥ ꯁꯨꯛꯇꯧ ꯇꯧꯗꯦ
ꯇꯧꯗꯦ ꯍꯥꯏꯔꯒ ꯋꯥꯔꯤꯗꯤ ꯅꯪ ꯇꯧꯕꯤ ꯅꯠꯇ꯭ꯔꯣ
ꯑꯗꯣ ꯑꯗꯨ ꯅꯨꯃꯤꯠꯇꯨꯗꯤ ꯍꯣꯏ ꯅꯨꯄꯤꯁꯨ ꯌꯥꯝ ꯌꯥꯎꯋꯦꯕ ꯑꯩꯈꯣꯏ ꯇꯧꯒꯦ ꯍꯥꯏꯅ ꯇꯧꯕ ꯅꯠꯇꯦꯕ ꯑꯩꯅ ꯀꯩꯅꯣ ꯑꯗꯨꯗ ꯀꯩꯅꯣ ꯇꯨꯁꯤ ꯃꯥꯟꯕꯗ ꯍꯦꯛꯄꯗ ꯂꯥꯛꯄꯅꯦꯕ ꯑꯗꯨ ꯒꯥꯔꯗꯟꯅ ꯒꯟꯖꯥ ꯒꯟꯖꯥ ꯃꯤꯁꯨ ꯆꯥꯟꯅꯩ ꯌꯥ ꯑꯩꯁꯨ ꯑꯩ ꯁꯤꯁꯨ ꯆꯥꯕ ꯌꯥꯅꯤ ꯑꯩ ꯈꯔ ꯑꯩ ꯃꯅꯥ ꯇꯔꯥ ꯀꯨꯟ ꯄꯨꯊꯣꯛꯑ ꯆꯪꯉꯦꯕ ꯉꯧꯔꯦꯀꯣ ꯑꯩ ꯉꯧꯕꯅꯦꯕ ꯃꯣꯏꯅ ꯇꯣꯠꯂꯒ ꯑꯩꯅ ꯉꯧꯋꯦ ꯉꯧꯒ ꯑꯩ ꯉꯧꯒ ꯇ꯭ꯔꯥꯏ ꯇꯧꯋꯦꯀꯣ ꯏꯁ
ꯑꯇꯣꯞꯄꯁꯨ ꯑꯗꯨꯝ ꯉꯧꯋꯦ ꯑꯩ ꯑꯗꯨꯝ ꯇ꯭ꯔꯥꯏ ꯇꯧꯋꯦꯀꯣ ꯀꯖꯥꯏ ꯌꯥꯝ ꯍꯥꯎꯕ ꯃꯥꯒꯤ ꯀꯩꯅꯣ ꯃꯅꯨꯡꯗ ꯌꯥꯝ ꯑꯝ ꯍꯥꯎꯕ ꯑꯗꯨꯝ ꯆꯥꯅꯤꯡꯉꯛꯄꯗꯣ ꯑ ꯑꯩꯒꯤ ꯐ꯭ꯔꯦꯟꯁꯤꯡꯁꯨ ꯐꯝꯃꯦ ꯑꯁꯤꯁ ꯌꯥꯝ ꯍꯥꯎꯋꯦ ꯌꯥꯝ ꯍꯥꯎꯋꯦ ꯆꯥꯋꯏ ꯑꯩ ꯂꯣꯏ ꯉꯧꯔꯒ ꯄꯤꯊꯣꯛꯑꯀꯦꯀꯣ
ꯑ ꯑꯗꯨꯝ ꯄꯣꯠ ꯑꯃ ꯀꯩꯅꯣ ꯂꯛꯑ ꯄꯣꯠ ꯃꯆꯥ ꯑꯃ ꯉꯧꯋꯦꯕꯣ ꯃꯣꯏꯁ ꯆꯥꯔꯦ ꯑꯁ ꯆꯥꯕꯗꯤ ꯀꯩꯁꯨ ꯈꯟꯗꯦꯀꯣ
ꯎꯝ
ꯃꯤꯅꯤꯠ ꯇꯔꯥ ꯑꯗꯨꯋꯥꯏ ꯃꯇꯨꯡꯗꯗꯤ ꯑꯁ ꯃꯤꯉꯣꯟꯇꯥꯎꯄꯗ ꯑꯁ ꯑꯗꯨꯅꯤ ꯑꯗꯨꯅꯤ ꯍꯥꯏꯔꯒ ꯑꯗꯨꯝ ꯇꯧꯕꯧꯕꯗ ꯑꯁ ꯅꯣꯛꯅꯤꯡꯕꯗꯣ ꯅꯣꯛꯅꯤꯡꯗꯁꯨꯀꯣ ꯑꯗꯨꯝ ꯀꯩꯅꯣ ꯌꯥꯗꯕ ꯄꯤ ꯐꯥꯎ ꯊ ꯅꯣꯏ ꯀꯥꯏꯅꯣ ꯃꯥꯗꯤ ꯑꯁ ꯊꯤ ꯀ ꯃꯥꯂꯦ ꯊꯤ ꯃꯌꯥ ꯂꯩꯕ ꯃꯥꯜꯂꯦ ꯍꯥꯏꯔꯒ ꯑꯗꯨꯝ ꯍꯥꯏꯕ ꯑꯩꯒꯤ ꯆꯤꯆꯦ ꯑꯃꯗ
ꯃꯥꯒꯤ ꯌꯥꯁꯨ ꯌꯥꯝ ꯆꯥꯎ ꯑꯗꯨꯝ ꯂꯩꯕ ꯑꯗꯣ ꯃꯥꯁꯦ ꯑꯁꯃꯤ ꯁꯤꯤ ꯊꯤ ꯃꯥꯜꯂꯦ ꯌꯥ ꯂꯩ ꯌꯥ ꯂꯩꯌꯦꯕ ꯊꯤ ꯃꯥꯜꯂꯦ ꯅꯪꯗꯤ ꯑꯗꯨꯝ ꯍꯥꯏꯈ꯭ꯔꯦ ꯇꯕ ꯑꯩꯈꯣꯏꯅ ꯑꯩꯅ ꯑꯗꯨꯗꯣ ꯈꯜꯂꯒꯀꯣ ꯁꯤ ꯃꯥꯒꯤ ꯁꯛꯇꯨꯒ ꯗꯧꯅꯤ ꯉꯥꯛꯄꯗ ꯈ ꯈꯕ ꯉꯝꯗꯦ ꯈꯁꯦꯡꯅꯦ ꯈꯥꯕ ꯉꯝꯗꯦ ꯑꯁ ꯋꯥꯊꯤꯖꯥꯏ ꯑꯗꯨꯗꯣ ꯑꯁ ꯑꯁ
ꯑꯩ ꯍꯧꯛ ꯆꯥꯗꯔꯤꯗ ꯑꯗꯨꯝ ꯃꯤ ꯆꯥꯎꯅ ꯍꯣꯏ ꯍꯥꯎꯋꯦꯗꯤ ꯍꯥꯏ ꯑꯗꯨ ꯍꯥꯎ ꯏꯗꯤ ꯌꯥꯝꯅ ꯁꯤꯅꯨꯡꯉꯥꯏꯁꯨ
ꯑꯩ ꯕꯕꯥ ꯑꯗꯨꯣ ꯃꯇꯝꯗꯩ ꯄꯁꯇꯥꯔꯗꯤ ꯀꯥꯗ꯭ꯔꯦꯕꯀꯣ ꯑꯗꯣ ꯑꯗꯨ ꯇꯧꯔ ꯂꯩꯕꯅꯦꯕ ꯑꯗꯣ ꯃꯤ ꯑꯁ ꯑꯥꯁꯤꯗꯁꯤ ꯉꯥꯡꯉꯦ ꯑꯩꯈꯣꯏꯗ ꯑꯁ ꯀꯔꯤ ꯇꯧꯔꯤꯅꯣꯗꯣ
ꯑꯁ ꯑꯩꯒꯤ ꯑꯩꯒꯤ ꯑꯩꯒꯤ ꯃꯃꯥ ꯁꯨ ꯑꯩꯒꯤ ꯃꯆꯧꯁꯨ ꯐꯝꯃꯒ ꯃꯄꯥꯟꯗ ꯋꯥꯔꯤ ꯁꯥꯟꯅꯔ ꯑꯩꯅ ꯑꯩꯈꯣꯏꯅ ꯈꯔ ꯀꯤꯕ ꯌꯥꯝ ꯍꯥꯎꯋꯦ ꯌꯥꯝꯅ ꯀꯔꯤ ꯕꯣꯔꯥꯅꯣ ꯍꯥꯏ ꯃꯣꯏꯁꯨ ꯃꯣꯏꯗꯤ ꯌꯥꯝ ꯆꯥꯗꯅꯦ ꯈꯔ ꯇꯥꯟꯕ ꯋꯥꯠ ꯃꯥꯟ꯭ꯔꯦ ꯈ꯭ꯋꯥꯏꯗꯤ ꯑꯁ ꯃꯉꯥ ꯇꯔꯨꯛ ꯃꯉꯥꯔꯨꯕ ꯑꯩ ꯌꯥꯝ ꯆꯥꯎ ꯆꯥꯎꯅ ꯁꯦꯝꯕꯅꯦꯕ ꯑꯁ ꯆꯥꯕ ꯂꯣꯏꯔ ꯈꯪꯗꯦ ꯌꯨꯝ ꯌꯎꯕ ꯀꯣꯛ ꯉꯥꯎ ꯀꯣꯛ ꯉꯥꯎ ꯈꯠ ꯀꯨꯞꯄꯒ ꯀꯔꯤꯅꯣ ꯑꯥ ꯇꯨꯝꯕ ꯑꯩ ꯍꯧꯒꯠꯄ ꯉꯝꯅꯔꯦ ꯑꯁ ꯑꯩ ꯑꯗꯨꯗꯤ ꯌꯥꯝ ꯀꯤꯈ꯭ꯔꯦ ꯇꯧꯗ꯭ꯔꯦ
ꯍꯌꯦꯡ ꯍꯨꯏꯂꯛꯀꯥꯏꯔꯁꯨ ꯌꯥꯝ ꯍꯧꯋꯦ ꯁꯤꯋꯥꯏꯗꯣ ꯁꯤꯃ ꯊꯛꯄ ꯍꯥꯏꯏꯗꯣ
ꯑꯦꯁ ꯇꯥꯎꯅꯒꯕꯦꯔꯅꯦ ꯑꯩꯁ ꯇꯧꯅꯨ ꯇꯧꯅꯨ ꯀꯤꯌꯦ ꯑꯩꯗꯤ
ꯇꯑꯣꯏꯔ ꯀꯅꯥ ꯁꯤꯗꯤ ꯍꯧꯖꯤꯛ ꯀꯃꯥꯏꯅ ꯁꯦꯝꯃꯤꯔꯥ
ꯕꯦꯔꯥꯒꯤ ꯄꯣꯠꯅꯦꯗ
ꯁ꯭ꯋꯥꯏ ꯂꯩꯕꯁꯦ ꯅꯨꯡꯉꯥꯏꯔꯤ ꯅꯨꯡꯉꯥꯏꯔ ꯑꯁ ꯏꯁꯄꯣꯔꯠꯁ ꯈꯔ ꯇꯥꯡꯕꯁꯤꯅꯅꯦ ꯇꯥꯡꯉꯕꯅꯤ ꯄꯣꯆ ꯍ ꯃꯅꯤ ꯍꯣ ꯑꯁ
ꯎꯝ
ꯊꯔꯤꯉꯣꯏ ꯊꯣꯛꯁꯤꯡꯁꯨ ꯇ꯭ꯔꯥꯟꯁꯄꯇꯦ ꯀꯩꯅꯣ ꯃꯣꯏ ꯏꯕꯁꯃ ꯂꯩꯕꯤ ꯅꯨꯡꯉꯥꯏꯅ ꯍꯣꯡꯕꯌꯦ
ꯎꯝ ꯎꯝ
ꯑꯃ ꯕꯁ ꯑꯃ ꯒ꯭ꯔꯤꯟꯗꯣ
ꯎꯝ ꯑꯩ ꯑꯃꯐꯥꯎ ꯐꯝꯗ꯭ꯔꯤ
ꯇꯃꯣꯝꯅꯦ ꯑꯗꯨ ꯅꯣꯏꯒꯤ
ꯍꯜꯂꯣ ꯇꯔꯣ
ꯇꯥꯏ ꯇꯥꯏ
ꯑꯣ ꯀꯩ ꯑꯩꯈꯣꯏ
ꯑꯗꯨꯏ ꯑꯗꯨ ꯀꯣꯂꯦꯖ ꯃꯃꯥꯡꯗ ꯌꯦ ꯑꯥ ꯀꯩꯅꯣ ꯕꯖꯥꯔ ꯃꯦꯟ ꯕꯖꯥꯔ ꯐꯥꯎ ꯆꯠꯄꯁꯦ ꯂꯨꯄꯥ ꯀꯨꯟꯊ꯭ꯔꯥꯒ ꯈꯛꯇꯅꯦꯕ
ꯎꯝ
ꯔꯪꯒꯥꯔꯤ ꯇꯣꯄꯗ ꯆꯜꯗ ꯄꯥꯅꯤ ꯀꯍꯣꯃ ꯌꯥꯡꯈꯩꯗꯤ ꯑꯗꯨꯝ ꯍꯦꯜꯂꯅꯤꯕ
ꯎꯝ
ꯑꯗꯣ ꯑꯇꯣꯟꯕꯁꯦ ꯌꯥꯝ ꯀꯩꯅꯣ ꯑꯣꯏ ꯅꯨꯡꯉꯥꯏꯌꯦ ꯃꯤ ꯑꯃ ꯑꯃꯒꯤꯀꯣ
ꯎꯝ
ꯂꯦꯞꯄ ꯈꯣꯠꯄ ꯃꯤ ꯌꯥꯝ ꯆꯤꯟꯕ ꯑꯗꯨ ꯁꯨꯛꯂꯩ ꯂꯩꯔꯔꯣꯏ ꯅꯨꯡꯉꯥꯏꯅ ꯆꯠꯂꯅꯤ ꯍꯜꯂꯛꯄꯁꯨ ꯃꯣꯏꯗꯤ ꯑꯗꯨꯝ ꯄꯣꯛꯁꯤꯡ ꯈꯨꯗꯤꯡꯒꯤ ꯂꯩꯌꯦꯕ
ꯑꯗꯨ ꯅ ꯑꯦꯔꯦꯟ ꯂꯩꯕ ꯌꯥꯔꯦ ꯒꯥꯔꯤꯗꯨꯝ ꯂꯩꯔꯗꯤ ꯀꯩꯅꯣ ꯃꯣꯏ ꯁꯤꯕꯥꯏ ꯌꯨꯝ ꯍꯣꯡ ꯍꯣꯡꯉꯦ ꯍꯥꯏꯕꯅꯤ ꯑꯩꯒꯤ ꯑꯩꯈꯣꯏ ꯆꯥꯔꯁꯨ ꯂꯥꯛꯗ ꯑꯩꯈꯣꯏ ꯑꯟꯇꯤꯁꯤꯡꯗꯣ ꯑꯗꯣ
ꯃꯣꯏ ꯅꯨꯡꯉꯥꯢꯁꯨ ꯑꯣꯏꯁꯤ ꯕꯥꯏꯗ ꯄꯥꯛ ꯐꯪꯒꯟꯗꯦꯕ ꯐꯪꯉꯁꯨ ꯑꯗꯨꯒ ꯑꯥ ꯃꯊꯛꯇ ꯂꯩꯕꯗꯣ ꯀꯩꯅꯣ ꯌꯥꯝ ꯋꯥꯏꯕ ꯆꯠꯊꯣꯛ-ꯆꯠꯁꯤꯟꯗꯦ ꯑꯗꯨ꯭ꯔꯣꯝ ꯂꯩꯔꯗꯤ ꯅꯪ ꯁꯤ ꯕꯁ ꯀꯩꯅꯣꯒꯨꯝꯕꯗꯣ ꯑꯥ ꯃꯈꯥ ꯆꯠ ꯂꯝꯗ ꯉꯥꯏꯔꯤꯗꯨꯅꯤ ꯁꯤꯔꯣꯝ ꯂꯥꯛꯑꯒ ꯑꯥ ꯃꯇꯣꯟꯗꯅꯦ ꯃꯣꯏ ꯂꯩꯔꯤꯗꯤ ꯑꯗꯣꯝꯗꯗꯤ ꯂꯥꯛꯇꯦꯕ ꯒꯥꯥꯔꯤꯒꯨꯝꯕꯗꯦ ꯐꯖꯅ
ꯎꯝ
ꯍꯣꯏ ꯄꯣꯠꯀꯨꯝꯕꯗꯤ ꯍꯣꯡꯉꯦꯀꯣ ꯁꯤ ꯃꯊꯛ ꯂꯩꯕꯁꯦ
ꯅꯣꯏꯅ ꯔꯦꯜ ꯂꯩꯔꯒ ꯔꯦꯜ ꯂꯩ ꯔꯔꯦꯟ ꯂꯩꯔꯒ ꯒꯥꯔꯤꯦꯟ ꯃꯆꯥ ꯇꯧꯕ ꯌꯥꯕ ꯃꯐꯝ ꯂꯩꯔꯗꯤ ꯌꯥꯝ ꯁꯦꯞ ꯑꯣꯏꯒꯅꯤ ꯍꯥꯏꯕꯤꯒꯦꯁꯤꯗꯤ
ꯑꯣꯢ ꯑꯗꯨꯒꯤ ꯁꯦꯞ ꯑꯣꯏ ꯇꯥꯕꯅꯤꯅꯦ
ꯑꯩ ꯕꯤꯁꯅꯨꯄꯨꯔꯗ ꯂꯩꯕꯗ ꯑꯩ ꯀꯠ ꯍꯦꯟ ꯆꯥꯎ ꯆꯥꯎꯅ ꯇꯧꯕꯅꯤ ꯑꯩ ꯀꯝ ꯂꯩꯗꯦ ꯁꯥ-ꯉꯥ ꯆꯥꯅꯤꯡꯂꯥꯗꯤ ꯍꯣꯏ ꯂꯩ ꯑꯇꯩꯗꯤ ꯂꯩꯇꯦ ꯃꯔꯣꯏ ꯐꯖꯅ ꯊꯥꯏ ꯆꯅꯝ ꯐꯖꯅ ꯊꯥꯏ ꯀꯣꯕꯤ ꯁꯨꯔꯗꯅ
ꯄꯩꯁꯥꯕꯤꯗꯤ ꯆ ꯑꯣꯅꯦ ꯗꯨꯏꯁꯨꯣꯖꯤ ꯀꯗꯥꯗꯤ ꯇ ꯑꯣꯅꯦ
ꯆꯪꯗꯦ ꯑꯗꯣ ꯄ꯭ꯂꯣꯠ ꯃꯆꯥ ꯀꯩꯅꯣ ꯆꯨꯔꯤ ꯑꯍꯨꯝ ꯑꯅꯤ ꯑꯍꯨꯝ ꯊꯥꯅꯤꯉꯥꯏ ꯂꯩꯔꯗꯤ ꯌꯥꯔꯦ
ꯐꯖꯅ ꯁꯦꯞ ꯇꯧꯔꯅꯤ
ꯁꯤꯗ ꯃꯤꯒꯤ ꯂꯝꯗ ꯀꯃꯥꯏꯅ ꯊꯥꯔꯨꯅꯦ
ꯌꯥ ꯏ ꯊꯕ
ꯎ
ꯑꯩꯈꯣꯏ ꯕꯤꯁꯅꯨꯄꯨꯔꯗ ꯌꯨꯝ ꯂꯩꯕꯨꯗꯤ ꯑꯗꯨꯝ ꯇꯧꯋꯦꯕ ꯀꯔꯤ ꯍꯥꯏꯅꯦ ꯈꯔ ꯂꯩꯕ ꯃꯣꯏꯁꯨ ꯑꯗꯨꯝ ꯊꯥꯅꯤꯡꯉꯤꯅꯤ ꯆꯨꯔꯤ ꯑꯍꯨꯝ ꯃꯔꯤ ꯑꯗꯨꯝ ꯄꯤꯕꯅꯦ ꯑꯩꯈꯣꯏ ꯃꯣꯏꯁꯨ ꯏꯟꯁꯥꯡ ꯅꯥꯄꯤ ꯁꯨꯡꯂꯩ ꯂꯩꯇꯦ ꯕꯖꯥꯔꯗ ꯑꯗꯨꯝ ꯂꯩꯕꯅꯤꯅ ꯑꯗꯨꯝ ꯊꯥꯔꯒ ꯆꯥꯕꯅꯤ
ꯑꯩꯈꯣꯏꯁꯨ ꯊꯥꯔꯅꯤꯅꯦ ꯊꯥꯅ ꯃꯐꯝꯗꯣ ꯂꯩꯇꯦ ꯍꯥꯏꯕ
ꯑꯗꯨꯒꯨꯝ
ꯃꯐꯝ ꯂꯩꯇꯕꯩꯅꯤꯅꯦ ꯃꯐꯝ ꯂꯩꯔꯗꯤ ꯂꯣꯏ ꯇꯧꯕ ꯌꯥꯏꯗ ꯃꯐꯝꯒꯤ ꯋꯥꯅꯤꯗ ꯑꯗꯨꯕꯨꯗꯤ ꯑꯦꯗꯤ ꯃꯤ ꯃꯤꯒꯤ ꯂꯝꯅꯦꯅ ꯄꯪꯈꯥꯏ ꯍꯥꯏꯔꯨꯕꯁꯨ ꯌꯥꯔꯛꯑꯗꯤ ꯐꯩꯌꯦ ꯁ꯭ꯋꯥꯏꯒꯤ ꯃꯤꯁꯦ ꯉꯥꯡꯅ ꯈꯣꯠꯅꯕ ꯌꯥꯝ ꯋꯥꯏꯑꯕ
ꯑꯩ ꯇꯧꯕꯅꯤ ꯊꯥꯔꯅꯤ ꯅꯦꯛꯆꯔꯗꯤ ꯐꯖꯅ ꯁꯤꯗ ꯄꯤ ꯆꯥꯛꯥꯛꯁꯨꯨ ꯑꯥ
ꯅꯣꯏ ꯅꯨꯄꯥ ꯀꯥꯡꯕꯨ ꯌꯨꯝ ꯑꯃ ꯊꯤꯔꯣ ꯄꯨꯂꯞ ꯂꯩꯃꯤꯟꯅꯁꯦ
ꯅꯣꯏꯁꯦ ꯑꯩꯈꯣꯏꯗꯤ ꯃꯣꯏ ꯏꯗꯤ ꯑꯗꯨꯝ
ꯅꯣꯏ ꯑꯍꯨꯝꯁꯨ ꯅꯨꯉꯥꯏꯅ ꯂꯩꯃꯤꯟꯅꯕ ꯌꯥꯕꯅꯦ ꯅꯣꯏ ꯑꯍꯨꯝꯁꯨ ꯄꯨꯔꯥ ꯅꯣꯏ ꯂꯩꯔꯗ ꯑꯩꯈꯣꯌ ꯁꯨ ꯆꯥꯛ ꯆꯥꯕꯥ ꯂꯥꯀꯄꯥ ꯌꯥꯕꯅꯦ
ꯑꯤꯁ ꯍꯥꯏꯅꯗꯤꯌꯦ
ꯏꯩꯅꯗꯤꯌꯦ ꯅꯪ ꯍꯥꯏꯕꯗꯤꯌꯥ ꯑꯩꯈꯣꯏꯅ ꯍꯥꯏꯕꯗꯤ ꯑꯗꯨꯒ ꯅꯪ ꯅꯪꯅꯦ ꯑꯃꯗꯨꯅꯦ ꯅꯣꯏ ꯑꯍꯨꯝꯛ ꯑꯥꯏꯅꯔꯦꯟꯗ ꯂꯩꯕ ꯌꯥꯕꯗꯨ
ꯑꯩꯈꯣꯏꯗꯤ ꯆꯥꯛ ꯏꯟꯁꯥꯡ ꯄꯨꯂꯞ ꯊꯣꯡꯕ ꯍꯩꯇꯦ ꯈꯔ ꯑꯩꯈꯣꯏꯕꯨꯗꯤ ꯍꯣꯏ ꯑꯩꯕꯨꯗꯤ ꯀ꯭ꯂꯥꯁ ꯑꯦꯂꯚꯦꯟ ꯇꯨꯌꯦꯦꯜꯞꯇꯨꯒꯤ ꯔꯦꯟ ꯂꯩꯔꯛꯄꯅꯤꯅ ꯀꯥꯏꯅ ꯑꯗꯨꯝ ꯃꯦꯅꯦꯖ ꯐꯖꯅ ꯇꯧꯕ ꯍꯥꯏꯩ
ꯅꯪ ꯍꯥꯏꯩꯑ ꯑꯃ ꯈꯔꯅꯦꯗꯨꯁꯨ ꯍꯥꯏꯑ ꯑꯃꯗꯨ ꯈꯛꯇꯦ ꯅꯣꯏ ꯑꯅꯤ ꯍꯩꯔꯗꯤ ꯌꯥꯔꯣꯏꯅ ꯑꯃꯗꯨꯅ ꯀ ꯆꯥꯝꯃ ꯈꯣꯠꯄ ꯁꯦꯡꯕ ꯇꯧꯔ ꯅꯨꯕꯥ ꯅꯣꯏ ꯑꯃꯨꯛꯁꯨ ꯇꯣꯉꯥꯟ ꯇꯣꯉꯥꯟ ꯅꯨꯡꯉꯥꯏ ꯄꯦꯟꯗ ꯂꯩꯃꯤꯟꯅꯔꯒ
ꯈꯪꯗꯦ ꯑ ꯍꯣ
ꯔꯦꯟꯗ ꯅꯣꯏ ꯑꯍꯨꯝ ꯑꯍꯨꯝ ꯁꯨꯔꯗꯤ ꯑꯍꯨꯝ ꯐꯖꯕ ꯂꯩꯌꯦ ꯁ꯭ꯋꯥꯏꯑ ꯑꯗꯨꯗ ꯂꯩꯔꯒ ꯑꯍꯨꯝꯗꯤ ꯑꯍꯨꯝ ꯁꯨꯔꯗꯤ ꯄꯩꯁꯥꯁꯨ ꯄꯥꯡꯉꯣꯏ ꯎ ꯑꯩ ꯂꯩꯌꯦ ꯅꯪ ꯒꯥꯔꯗꯦꯟ ꯇꯧꯅꯤꯡꯕꯁꯨ ꯇꯧꯕ ꯌꯥꯔꯦ ꯇꯧꯔꯣ ꯄꯩꯁꯥꯁꯨ ꯇꯤꯡꯉꯣꯏ ꯅꯣꯏꯗꯤ ꯒꯥꯔꯤꯁꯨ ꯂꯩꯌꯦ ꯅꯁꯥꯒꯤ
ꯑꯩ ꯈꯜꯂꯤꯅꯦ ꯑꯩ ꯁꯦꯀꯦꯟ ꯏꯌꯥꯔ ꯊꯥꯔꯠ ꯏꯌꯥꯔ ꯑꯩ ꯀꯩꯅꯣꯗꯨ ꯑꯩꯈꯣꯏ
ꯑꯩꯒꯤ ꯔꯣꯡꯃꯩꯒꯤ ꯑꯗꯨꯒꯨꯝꯅ ꯇ꯭ꯔꯤꯁꯣꯂꯨꯝꯊ꯭ꯔꯕ ꯃꯆꯦꯟ ꯑꯣꯏꯔꯁꯨ ꯂꯩꯔꯤ ꯑꯦ ꯑꯩ ꯂꯩꯒꯦ ꯍꯥꯏꯗꯤ ꯂꯩꯕꯅꯤ ꯃꯣꯏꯒꯗꯨ ꯋꯥꯈꯜ ꯈꯦꯠꯅꯩꯌꯦ ꯈꯔ ꯑꯣꯏ ꯑꯃ ꯑꯩꯈꯣꯏ ꯀꯌꯥꯃꯨꯣꯛ ꯑꯍꯟꯅꯗꯗꯤ ꯍꯣꯏ ꯈꯔ ꯆꯝꯃꯦꯀꯣ
ꯑꯗꯨꯝ ꯃꯥꯒ ꯂꯩꯈꯣꯅ ꯅꯕꯥꯅꯤ
ꯃꯗꯤ ꯑꯗꯨꯒꯨꯝꯕꯥ ꯋꯥꯈꯜꯂꯣꯟ ꯂꯩꯇꯕꯅꯤꯗ ꯑꯩꯈꯣꯏ ꯑꯩꯒꯤ ꯔꯨꯝꯃꯦꯠꯁꯨ ꯍꯥꯟꯅ ꯇꯧꯔꯒ ꯔꯨꯝꯃꯦꯠꯁꯨ ꯂꯩꯁꯤ ꯂꯩꯁꯤꯗꯤ ꯑꯩꯉꯣꯟꯗ ꯍꯥꯏꯔꯦ ꯃꯣꯏꯗꯤ ꯆꯨꯝꯒꯦ ꯑꯩ ꯃꯣꯏꯒ ꯂꯩꯃꯤꯟꯅꯕꯁꯨ ꯇꯟꯕ ꯃꯣꯏꯁꯤ ꯑꯗꯨꯒꯨꯝꯕ ꯃꯤꯒ ꯌꯥꯝ ꯄꯥꯏꯒꯜꯂꯦꯕ
ꯑꯃ ꯀꯩꯅꯣꯗꯨꯗꯤ ꯇꯤꯅ ꯍꯧꯕꯗꯣ
ꯎꯝ
ꯔꯃꯦꯁ
ꯎꯝ
ꯃꯥꯗꯤ ꯂꯩꯅꯤꯡꯗꯦꯕ꯭ꯔꯣ
ꯈꯪꯕꯩꯗ ꯅꯣꯏ ꯍꯣꯏ ꯊꯣꯡ ꯍꯩꯗꯤꯅꯦ ꯊꯣꯡ-ꯊꯥꯛꯄ ꯍꯩꯗꯤꯅꯦ ꯊꯣꯡ ꯊꯥꯛꯄ ꯍꯩꯗꯨꯕ ꯃꯤ ꯌꯥꯝꯅꯁꯨ ꯑꯁꯛ ꯑꯩꯈꯣꯏꯗꯤ ꯗꯕꯜ ꯋꯥꯔꯛꯀꯅꯤ
ꯑꯗꯨ ꯅꯨꯄꯥꯗꯤ ꯀꯩꯅꯣꯒ ꯌꯥꯝ ꯄꯨꯜꯂꯤꯅꯦ ꯃꯌꯥꯡꯁꯤꯡꯒ
ꯑꯦꯌꯥꯏꯁꯤꯒꯥ ꯄꯨꯜꯂꯦ
ꯃꯥꯏ ꯉꯥꯔꯥꯡꯁꯨ ꯂꯥꯛꯇꯦ ꯀꯣ
ꯔꯥꯡ ꯂꯥꯛꯇꯦ
ꯀꯩꯒꯤ ꯂꯥꯛꯇꯣꯏꯅꯣ ꯃꯥꯁꯨ ꯂꯥꯛꯇꯦ ꯑꯃ ꯃꯣꯏ ꯀꯩꯅꯣꯁꯨ ꯃ ꯔꯙꯥꯅ ꯄꯥꯝꯕꯗꯨꯁꯨ ꯂꯥꯛꯇꯦ
ꯎꯝ ꯑꯩꯈꯣꯏꯅ ꯀꯣꯏꯕ ꯆꯠꯄꯗ ꯀꯩꯅꯣ ꯀꯩꯅꯣ ꯑꯩꯈꯣꯏ ꯔꯙꯥꯗ ꯊꯣꯡ ꯑꯗꯨꯝ ꯌꯦꯟ ꯈꯔ ꯊꯣꯡꯉ ꯄꯨꯁꯦ
ꯍꯣꯏꯅꯤ
ꯀꯣꯏꯕ ꯆꯠꯄꯗ ꯑꯍꯥꯎꯕ ꯆꯥꯕꯁꯨ ꯅꯨꯡꯉꯥꯏꯗꯕꯅꯤꯍꯦ ꯋꯥꯕꯅꯤ
ꯄꯨꯅꯉꯥꯏꯁꯦ ꯍꯥꯞꯅꯉꯥꯏ ꯃꯐꯝꯗꯣ ꯂꯩꯇꯕꯅꯤꯅꯦ
ꯑꯩ ꯑꯗꯨꯗꯤ ꯀꯔꯝ ꯈꯟꯒꯅꯨ ꯑꯩ ꯑꯩꯈꯣꯏ ꯀꯩꯅꯣ ꯅꯣꯏ ꯀꯩꯅꯣ ꯇꯦꯛ ꯁꯤꯐꯝꯗꯤ ꯃꯅꯤꯡꯗ ꯆꯥꯎꯅꯕ ꯃꯐꯝ ꯂꯩ ꯀꯔꯤꯅ
ꯀꯩꯅꯣꯗꯣ ꯍꯥꯏꯕꯅꯤ ꯍꯥꯞꯅꯉꯥꯏꯒꯤ ꯍꯥꯞꯅꯉꯥꯏꯒꯤ
ꯑꯩ ꯂꯩꯌꯦ ꯂꯩꯌꯦ ꯂꯩꯑꯦ ꯅꯍꯥꯟ ꯅꯣꯏ ꯄꯨꯔꯛꯄꯗꯣ ꯄꯨꯕ ꯌꯥꯏ ꯑꯆꯧꯕ ꯕ꯭ꯂꯦꯛꯇꯣ ꯃꯣꯏ
ꯑꯗꯨꯏ ꯅꯣꯏ ꯑꯗꯨꯗꯒꯤ ꯑꯗꯨꯝ ꯊꯣꯛꯂꯛꯇ꯭ꯔꯁꯨ ꯌꯥꯏꯅ ꯅꯣꯏ ꯀꯩꯅꯣ ꯂꯩꯕꯗꯨꯕꯣ ꯏꯂꯦꯛꯇ꯭ꯔꯤꯛꯀꯤ ꯂꯩꯕꯗꯨꯕꯣ
ꯑꯁ ꯅꯣꯏꯅ ꯊꯣꯡꯕ ꯆ ꯅꯣꯏꯅ ꯐꯖꯅ ꯊꯣꯡꯕ ꯄꯨꯔꯛꯑꯣ
ꯑꯩ ꯆꯞ ꯃꯅꯦ ꯌꯦꯟ ꯀꯔꯤ ꯍꯥꯎꯁꯨ ꯅꯠꯇ‌ꯦ
ꯑꯅꯥ ꯊꯣꯡꯉꯁꯤꯅ
ꯅꯣꯏ ꯅꯣꯏ ꯊꯣꯡꯉꯣ
ꯊꯣꯡꯉꫭ ꯊꯣꯡꯉꯅꯣ ꯅꫭꯏ ꯌꯦꯡ ꯀꯔꯤ
ꯅꯣꯏ ꯊꯣꯛꯂꯛꯈ꯭ꯔꯣ ꯑꯗꯨꯗ ꯅꯪꯅꯇꯣꯝꯅ ꯂꯩꯕꯁꯨ ꯅꯠꯇꯦ ꯃꯣꯏ ꯑꯅꯤꯁꯨ ꯂꯩꯔꯤꯗꯨꯗꯤ
ꯂꯩꯕꯤꯔꯒꯦ ꯂꯩꯕꯤꯔꯒꯦ ꯄꯨꯔꯛꯑꯒꯦ ꯀꯔꯤ ꯀꯅꯣ ꯑꯩꯈꯣꯏ ꯑꯩꯈꯣꯏ ꯁꯅꯥꯍꯜꯒꯤ ꯑꯗꯨꯋꯥꯏꯗ ꯈꯔ ꯍꯣꯡꯉꯦꯅ
ꯑꯣꯢ
ꯇꯨ ꯇꯨ ꯁꯤꯛꯁꯇꯤ ꯈꯛꯇꯅꯦ
ꯁꯅꯥ ꯍꯜꯂꯇꯅꯦ ꯔꯥꯙꯥ ꯍꯣꯏꯏꯔꯣꯝ ꯅꯅꯦ
ꯃꯙꯥꯗ ꯃꯣꯏꯅꯤꯖꯦ ꯑꯅꯥ ꯑꯁ ꯃꯤꯡꯡ ꯑꯅꯤ ꯑꯅꯧꯕ ꯐꯪꯉꯦꯀꯣ ꯃꯣꯢ ꯑꯅꯤ ꯔꯥꯁꯗ ꯑꯩꯅ ꯀꯧꯔꯅꯤꯍ‌ꯦ
ꯑꯗ꯭ꯔꯣꯝꯗꯤ ꯌꯦꯟꯒꯤꯕꯨꯗꯤ ꯁꯣꯝꯗ ꯍꯣꯡꯈ꯭ꯔꯦꯕꯕ
ꯑ ꯑꯗꯨꯗ ꯈꯛꯇꯅꯦ ꯍꯛꯁꯥꯁꯦ ꯁꯅꯥꯍꯜꯂꯣ ꯑꯗꯨꯋꯥꯏꯗ ꯈꯔ ꯍꯣꯡꯏ
ꯑꯁꯨꯋꯥꯏꯗ ꯀꯩꯅꯣ ꯌꯣꯜꯂꯦ ꯆꯃꯉꯥ ꯆꯃꯉꯥ ꯍꯥꯏꯌꯦ ꯑꯁꯨꯋꯥꯏꯗ
ꯍꯁ ꯔꯙꯥ ꯀꯩꯅꯣ ꯁꯥꯅꯍꯥꯟꯗ ꯐꯣꯔ ꯁꯤꯛꯁꯇꯤ